ꯑ ꯀꯩ ꯇꯧꯔꯤꯒꯦ?
ꯍ ꯉꯟꯅ ꯍꯟꯕ꯫
ꯑꯩ ꯀ꯭ꯂꯥꯁ ꯑꯍꯥꯟꯕ ꯌꯥꯎꯔꯝꯃꯒ ꯆꯠꯂꯦ꯫
ꯑ ꯑꯗꯨꯅꯅꯤꯅꯦ꯫ ꯅꯪ ꯃꯣꯗꯔꯟ ꯑꯣꯏꯗꯕꯒꯤ ꯌꯥꯎꯗ꯭ꯔꯤꯔꯣ ꯃꯦꯝ ꯑꯩ ꯉꯁꯥꯏ ꯌꯦꯡꯀꯥꯟꯗ ꯅꯪꯗꯣ ꯂꯩꯍꯧꯗꯕ꯫ ꯍꯣꯁꯇꯦꯜꯗ ꯑꯁ ꯑꯩꯁꯦ ꯊꯦꯡꯗꯧꯗꯤ ꯃꯥꯜꯂꯤꯕꯣ ꯉꯁꯤꯁꯦ ꯏꯃꯥ ꯍꯣꯏ
ꯁꯤꯡꯁꯨ ꯆꯥꯅꯤꯡꯗ꯭ꯔꯥ
ꯑꯁ ꯎꯝ ꯆꯥꯗꯤ ꯆꯥꯅꯤꯡꯉꯦ ꯑꯗꯣ ꯃꯇꯝꯗꯣ ꯐꯔꯛ ꯇꯥꯗꯧ ꯃꯥꯟꯕ ꯑꯩꯗꯣ
ꯑꯁ ꯂꯩꯔꯒ ꯍꯥꯏꯗꯧꯅ ꯂꯝꯄꯥꯛꯇ ꯆꯥꯔꯗꯤ ꯍꯥꯎꯗꯤ ꯍꯥꯎꯅꯤꯕꯨ ꯌꯦꯟꯗꯨꯗꯤ ꯉꯁꯤꯗꯤ ꯅꯪ ꯈꯤꯇꯪꯗꯤ ꯐꯔꯛ ꯇꯥꯔꯅꯤ ꯌꯦꯟꯗꯨ ꯐꯧꯗꯤ ꯑꯁ
ꯅꯪ ꯍꯜꯂꯕꯣ
ꯍꯟꯗ꯭ꯔꯤꯗ ꯗꯤꯄꯥꯔꯠꯃꯦꯟꯗ ꯂꯩꯔꯤ ꯀ꯭ꯂꯥꯁꯄꯨꯗꯤ ꯂꯣꯏꯔꯦ ꯍꯜꯂꯗꯝꯕꯅꯦ ꯁꯨꯝ ꯇꯧꯔꯛꯏꯅꯦ ꯅꯪ ꯉꯁꯤ ꯎꯗꯕꯗꯨꯗ ꯅꯪ ꯀ꯭ꯂꯥꯁ ꯂꯥꯛꯇ꯭ꯔꯕꯣꯏ ꯅꯤꯡꯗꯅ ꯑꯁ ꯃꯩꯈꯦꯠ ꯀꯩꯅꯣ ꯆꯠꯅꯤꯡꯗ꯭ꯔꯣ
ꯉꯁꯥꯏꯒꯁꯨ ꯉꯁꯥꯏꯒꯁꯨ ꯑꯟꯗ꯭ꯔꯣꯒ ꯑꯩꯒ ꯍꯥꯏꯅꯔꯝꯃꯤꯅꯦ ꯆꯠ ꯁꯦꯅ ꯊꯔꯣ ꯊꯝꯕꯥꯜ ꯊꯝꯆꯦꯠ ꯍꯦꯛꯄ ꯆꯠꯁꯦꯅ
ꯆꯠꯄꯗꯣ ꯅꯨꯡꯉꯥꯏꯇ꯭ꯔꯥ ꯑꯗꯣ ꯑꯩ ꯑꯃꯨꯀ ꯆꯠꯅꯤꯡꯉꯤ ꯊꯥ ꯑꯁ ꯂꯣꯏꯔ ꯊꯝꯕꯥꯜꯗ ꯂꯣꯏꯈꯤꯗꯣꯏꯔꯥ ꯈꯪꯗꯦ ꯌꯥꯔꯒꯗꯤ ꯃꯊꯪ ꯊꯥꯗ ꯑꯣꯏꯔꯗꯤ ꯆꯞ ꯆꯥꯗꯧ ꯃꯥꯜꯂꯦ ꯍꯟꯗꯛ ꯊꯥ ꯑꯣꯏꯔꯁꯨ ꯃꯈꯤ ꯂꯣꯏꯔꯝꯗꯥꯏ ꯗꯦꯠ ꯐꯣꯔꯇꯤꯟ ꯃꯇꯨꯡ ꯑꯁ ꯑꯦꯛꯖꯥꯝ ꯃꯌꯥꯕꯨꯗꯤ ꯑꯣꯏꯔꯅꯤ
ꯀꯩ ꯑꯦꯛꯖꯥꯝꯅꯣ ꯍꯥꯏꯁꯦ ꯗꯦꯠ ꯐꯣꯔꯇꯤꯟ ꯍꯥꯏꯗꯤ ꯀꯃꯤꯡꯖꯦ ꯀꯩꯅꯣ ꯑꯗꯨꯗꯤ ꯂꯥꯏꯔꯤꯛ ꯐꯣꯡꯕ ꯆꯠꯁꯦ ꯍꯥꯏꯗꯨꯗꯤ ꯖꯤꯄꯤꯗ
ꯑꯣ ꯃꯦꯝ ꯕꯤꯖꯤꯇꯥ
ꯖꯂꯇꯥꯒꯤ ꯃꯥꯅ ꯀꯩꯅꯣ ꯑꯣꯏꯗꯣꯏꯅꯦ ꯑ
ꯀꯌꯥꯅꯣ ꯗꯦꯠ ꯇ꯭ꯋꯦꯟꯇꯤ ꯋꯥꯟꯗꯁꯨ ꯀꯩꯅꯣꯝꯃ ꯂꯩꯗꯥꯏꯅꯦ ꯑꯣ ꯆꯦꯔꯦꯅꯨꯀꯥꯒꯤ ꯃꯆꯥ ꯆꯨꯔꯥ ꯀꯣꯔꯣꯜꯂ ꯀꯩꯅꯣꯝꯁꯨ ꯂꯩꯗꯥꯏꯅꯦ ꯗꯦꯠ ꯇ꯭ꯋꯦꯟꯇꯤ ꯅꯥꯏꯟꯗꯅ ꯑꯦꯛꯖꯥꯝ ꯑꯁ ꯅꯠꯇꯦꯗ ꯑꯗꯨꯁꯨ ꯆꯠꯄꯗꯣ ꯌꯦꯡꯉꯁꯤ ꯌꯥꯔꯒꯅꯦ ꯀꯅꯥ ꯀꯅꯥ ꯆꯠꯇꯣꯏꯅꯣ ꯅꯣꯏ ꯑꯅꯤꯈꯛ ꯆꯠꯀ ꯀꯦꯕ
ꯆꯠꯍꯜꯂꯣꯏ
ꯆꯠꯃꯤꯟꯅꯗꯧꯅꯦ ꯀꯔꯤꯅꯣ
ꯑꯗꯨꯅꯦ
ꯑꯁ ꯑꯍꯥꯎꯕ ꯑꯃ ꯆꯥꯅꯤꯡꯉꯦ ꯅꯪꯅ ꯃꯌꯥꯝ ꯉꯥꯡꯉꯨꯁꯦ ꯋꯥꯠꯇꯦ ꯋꯥꯠꯂꯤ ꯇ꯭ꯋꯦꯟꯇꯤ ꯋꯥꯟꯗꯨꯗꯤ
ꯅꯥꯏꯟ ꯗꯦꯖ ꯑꯗꫭ ꯉꯁꯤ ꯗꯦꯠ ꯏꯂꯕꯦꯟꯂ ꯇꯥꯡ ꯉꯁꯤ ꯇꯥꯡ ꯇꯔꯥꯃꯥꯊꯣꯏꯔꯥ ꯇꯔꯥꯅꯤꯊꯣꯏꯔ ꯅꯪꯒꯤꯗꫭ ꯉꯥꯜꯍꯟꯕ ꯆꯪꯕꯖꯤꯅ
ꯑꯥ ꯍ
ꯐꯖꯔꯛꯑꯦ
ꯅꯪ ꯄꯨꯡ ꯀꯌꯥꯗ ꯍꯟꯗꫭꯏꯕ
ꯑꯩ ꯍꯣꯔꯦꯟ ꯄꯨꯡ ꯃꯔꯤ ꯃꯈꯥꯏ ꯇꯥꯗꯧ ꯃꯥꯜꯂꯦ ꯃꯔꯤ ꯃꯈꯥꯏꯗ ꯕꯁꯇ ꯆꯠꯇꫭꯏꯔꫭ ꯅꯪ ꯒꯥꯔꯤ ꯃꯆꯥ ꯄꯨꯔꯛꯄ꯭ꯔꫭ ꯄꯨꯔꯛꯇꯦ ꯂꯥꯏꯟꯗ ꯆꯠꯇꫭꯏꯅꯦ ꯑꯗꯨꯗꯤ ꯌꯨꯅꯤꯚꯔꯁꯤꯇꯤ ꯕꯁꯇ ꯅꫭ ꯌꯨꯅꯤꯚꯔꯁꯤꯇꯤ ꯕꯁ ꯄꯨꯡꯃꯔꯤꯗ ꯆꯠꯂꯦ ꯑꯩ ꯂꯥꯏꯟꯗ
ꯑꯗꯨꯗꯤ ꯌꯥꯎꯒ꯭ꯔꫭ ꯀꯩꯅꯣ ꯄꯨꯡ ꯃꯔꯤꯗ
ꯂꯩꯌꯦ ꯑꫭ ꯆꯨꯝꯃꯦ ꯅꯪ ꯇꯨꯏꯁꯟꯗꫭ ꯄꯨꯡ ꯀꯌꯥꯗꯩꯅꫭ ꯑꯍꯨꯝ ꯗꯒꯤ ꯃꯔꯤ ꯐꯥꯎꯕ ꯍꯣꯏ ꯈꯔ ꯑꯗꯨꯝ ꯍꯦꯟꯗꯩꯗ ꯑꯉꯥꯡ ꯗꯨ ꯁꯨꯝ ꯇꯞꯄꯤꯗꯅ ꯑꯗꯨꯗꯨꯒꯤ
ꯑꯣ ꯑꯣ ꯑꯣ ꯑꯣ ꯆꯨꯝꯃꯤꯅꯦ ꯅꯪ ꯇꯨꯏꯁꯟꯂꯩꯌꯦꯅꯦ ꯀꫭ ꯑꯣ ꯑꯗꯨꯗꯤ ꯅꯪ ꯍꯟꯗꯛꯇꯤ ꯀ꯭ꯂꯥꯁ ꯂꯥꯛꯇꯕ ꯌꯥꯔꯔꯣꯏꯅꯦ ꯌꯥꯔꯔꫭꯏꯅꯦ ꯑꯣ ꯅꯪ ꯀ꯭ꯂꯥꯁ ꯂꯥꯛꯇꯕ ꯌꯥꯔꯔꯣꯏ ꯑꯗꯨꯗꯤ ꯐꯔꯦꯅꯦ ꯁꯤ ꯂ ꯅꯪ ꯀꯔꯝ ꯀꯥꯟ ꯂꯥꯛꯇꯣꯏꯕ ꯍꯣꯁꯇꯦꯜ ꯗꯗꯤ ꯁꯤꯗ ꯂꯩꯔꯕꯨꯗꯤ ꯋꯥꯏ ꯁꯪꯒꯅꯤ ꯑꯗꯣ ꯁꯤꯡꯖꯨ ꯆꯥꯁꯦ ꯍꯥꯏꯔꫭ
ꯆꯥꯅꯤꯡꯗ꯭ꯔꫭ ꯑꯗꯣ ꯅꯪꯉꯔꯣꯏꯗ ꯄꯨꯡꯗꯣ ꯑꯅꯤ ꯃꯈꯥꯏ ꯇꯥꯈ꯭ꯔꯦꯕ
ꯎꯝ ꯍꯥꯎꯕꯨꯗꯤ ꯍꯥꯎꯅꯤ ꯑꯗꯨ
ꯅꯪꯅ ꯄꯠꯂꯛꯇꯅ ꯆꯥꯅꯤꯡꯉꯥꯏꯅꯦ ꯏꯕꫭꯛꯀꯤ ꯁꯤꯡꯖꯨꯗꯣ ꯆꯥꯎꯁꯤꯔꯥ ꯆꯥꯎꯁꯤꯔꯥ ꯑꯗ ꯃꫭꯏ ꯃꯐꯝ ꯃꯅꯝ ꯌꯥꯝ ꯅꯝ ꯊꯤꯕꯅꯦ ꯑꯗ ꯐꯝꯃ ꯆꯥ ꯆꯥꯕꯗꫭ
ꯒꯤ
ꯌꯥꯝ ꯀꯨꯏꯌꯦ ꯉꯁꯥꯏꯗꯤ ꯁꯠ ꯌꯥꯈꯤꯕꯅꯦ ꯅꯪ ꯍꯟꯈꯤꯔꯣꯏꯗ꯭ꯔꫭ
ꯍꯂꯦ ꯅꯪ ꯋꯥꯔꯤ ꯁꯥꯥꯔꯤꯁꯤꯅꯦ ꯂꯣꯏꯔ ꯍꯜꯂꯗꯝꯅꯦ ꯑꯗꯨꯝ
ꯊꯣꯛꯃꯤꯟꯅꯈꯤꯁꯦ ꯄꯨꯂꯥꯞ ꯑꯩ ꯇꯨꯏꯁꯟ ꯃꯐꯝ ꯊꯤꯟꯕꯤꯔꯝꯃꯣ
ꯇꯨꯏꯁꯟ ꯃꯐꯝꯗ ꯀꯗꯥꯏꯋꯥꯏꯗ
ꯂꯩꯔꯛ ꯃꯅꯨꯡꯗ ꯥꯔ ꯀꯦ ꯒꯤ ꯂꯩꯔꯛꯄ ꯑꯥꯔ ꯀꯦ ꯍꯣꯇꯦꯜ ꯆꯥꯛ ꯂꯩꯕꯩꯗꯣ ꯑꯗꯨꯒꯤ ꯃꯅꯨꯡꯗ
ꯔ ꯀꯦ ꯍꯣꯇꯦꯜꯗꯨꯗꯤ ꯆꯥꯛ ꯑꯣꯏꯅ ꯆꯥꯔꯨꯁꯤꯔꯥ
ꯁꯤꯡꯖꯨ ꯆꯥꯕ ꯐꯎ ꯅꯪꯉꯔꯣꯏ ꯍꯥꯏꯔꯒ
ꯑꯁ ꯀꯌꯥꯝ ꯀꯌꯥꯝ ꯆꯪꯒꯦ ꯍꯥꯏꯖ
ꯈꯝꯊꯦꯡ ꯆꯪꯉꯒ ꯈꯝꯊꯦꯡꯗꯤ ꯆꯪꯗꯦꯗ ꯈꯖꯤꯇꯪ ꯌꯥꯝꯗꯤ ꯅꯠꯇꯦ ꯈꯤꯇꯪꯗꯤ ꯆꯪꯉꯤ
ꯅꯪ ꯁꯤꯗꯩꯩ ꯄꯨꯡ ꯀꯌꯥꯗ ꯊꯣꯛꯇꯣꯏꯕꯗꯨꯗꯤ ꯅꯪꯅ ꯆꯠꯃꯤꯟꯅꯗꯣꯏꯗꯤ ꯑꯩꯒ
ꯅꯪ ꯂꯣꯏꯁꯤꯟꯕ ꯂꯣꯏꯔꯕ ꯑꯁ ꯑꯩꯁꯦ ꯆꯥꯛ ꯂꯥꯝꯕꯖꯤꯗ ꯀꯩꯅꯣꯝꯗꯤ ꯆꯥꯅꯤꯡꯕꯅꯤ ꯇꯧꯔꯤꯁꯦ ꯅꯣꯏ ꯉꯁꯥꯏ ꯀꯩ ꯏꯟꯖꯥꯡ ꯆꯥꯒꯦ
ꯃꯣꯔꯣꯛ ꯃꯦꯠꯄꯒ ꯑꯗꯨꯒꯅꯦ ꯉꯅꯝ ꯆꯥꯏꯌꯦꯕꯀꯣ ꯑꯩꯅ ꯊꯥꯡꯗꯣꯛ ꯉꯥꯅꯝꯗꯣ ꯂꯣꯏꯅ ꯍꯩꯗꯣꯛꯈ꯭ꯔꯦꯕ ꯏꯁꯇꯌꯥꯔꯗ ꯃꯣꯔꯣꯛ ꯃꯦꯠꯄꯗꯨꯖꯨ ꯑꯃ ꯉꯥ ꯀꯩꯕ ꯈꯣꯜꯂꯒ ꯃꯊꯛꯇ ꯈꯥꯗꯕꯤꯗꯣ ꯉꯥ ꯑꯃ ꯑꯃꯝꯇ ꯍꯥꯏꯔꯛꯑꯣ ꯉꯁꯥꯏꯒꯤ ꯉꯥꯗꯨꯣ ꯀꯔꯤꯕ ꯂꯥꯃꯩ ꯊꯥꯟꯝꯕꯤ
ꯂꯥꯃꯩ ꯊꯟꯕꯤ ꯑꯩ ꯈꯪꯗꯤꯌꯦ
ꯅꯪ ꯂꯩꯇ ꯅꯪ ꯂꯩꯇ꯭ꯔ ꯃꯥꯅꯦ ꯃꯥ ꯂꯩ꯭ꯔ ꯃꯥꯅꯦ ꯑꯩꯁꯨ ꯑꯁꯦꯡꯕꯗꯗꯤ ꯎꯗ꯭ꯔꯤ ꯀꯩꯅꯣ ꯅꯠꯇꯦ ꯑꯗꯨꯒꯨꯝꯕ ꯅꯠꯇꯦ ꯍꯧꯖꯤꯛꯀꯤꯗꯨꯗꯤ ꯁꯨꯡꯈ ꯈꯥꯗꯦ ꯆꯥꯔꯛꯇ꯭ꯔꯣ ꯅꯪ ꯅꯪ ꯉꯔꯥꯡ ꯄꯨꯔꯛꯄ ꯍꯩꯅꯧꯗꯣ ꯌꯥꯝ ꯍꯥꯎꯋꯦ ꯂꯩꯍꯧꯗ꯭ꯔꯕꯣ ꯍꯥꯎꯋꯦ ꯇꯤꯟ ꯑꯝꯇ ꯆꯥꯔꯝꯗꯦ ꯑꯅꯤ ꯂꯩꯔꯝꯃꯦ ꯑꯗꯣ ꯑꯩ ꯈꯥꯛꯏ
ꯑꯩ ꯑꯌꯥꯝꯕꯅ ꯑꯩꯈꯣꯏ ꯍꯩꯅꯧꯗꯣ ꯇꯤꯟ ꯌꯥꯝ ꯆꯥꯒꯟꯕꯅꯦꯕ
ꯃꯥꯅꯗꯤ ꯍꯥꯏꯕꯣ ꯇꯤꯟ ꯂꯣꯏ ꯆꯥꯏꯌꯦꯅ ꯃꯉꯥꯡ ꯆꯥꯕꯗ ꯂꯩꯍꯧꯗ꯭ꯔꯕꯣ ꯍꯌꯦꯡ ꯄꯨꯔꯛꯑꯣ ꯅꯤꯛꯑꯣ ꯀꯦꯜꯂꯛꯄ꯭ꯔ ꯌꯦꯡꯉꯣ ꯈꯔ ꯌꯥꯝ ꯄꯨꯔꯛꯄ꯭ꯔꯣꯅꯪ ꯑꯩꯉꯣꯟꯗꯗꯅꯥ ꯄꯤꯗꯕ ꯑꯩꯈꯣꯏꯗꯤ ꯑꯗꯨꯝꯕ ꯑꯆꯥꯕꯤ ꯑꯃꯐꯥꯎ ꯄꯥꯟꯗꯦ ꯍꯥꯏꯕ ꯑꯃ ꯑꯣꯝꯃꯒ ꯆꯥꯕꯤꯗꯣ
ꯅꯠꯇꯦ ꯑꯩꯈꯣꯏꯗꯤ ꯃꯁꯥꯅ ꯀꯩꯅꯣ ꯇꯧꯕꯗꯣ ꯉꯥꯛꯇꯅꯦꯕꯀꯣ ꯑꯗꯣ ꯑꯃꯨꯛꯇꯗ ꯄꯨꯜꯂꯞ ꯍꯦꯛꯄꯗ ꯑꯃꯨꯛꯇꯗ ꯃꯁꯥꯅ ꯃꯨꯟꯗ꯭ꯔꯗꯤ ꯑꯁꯪꯕꯗꯤ ꯄꯥꯜꯂꯦꯕ ꯑꯗꯣ ꯑꯩꯅ ꯑꯃꯨꯟꯕꯗꯣ ꯃꯥ ꯄꯤꯔꯒ ꯅꯪꯒꯤ ꯑꯃꯨꯛ ꯃꯊꯪ ꯀꯦꯟꯕ ꯑꯃꯨꯛꯅꯤ ꯍꯥꯏꯗꯤ ꯑꯝꯇꯪ ꯑꯃꯨꯛ ꯊꯥꯡꯅꯥ ꯊꯥꯡꯅ ꯑꯗꯨꯝ ꯈꯨꯨꯜꯂꯒ ꯅꯤꯛꯑꯗꯤꯅꯦ ꯇꯥꯔꯛꯇꯦꯕ ꯀꯩꯁꯨ ꯅꯣꯡ ꯅꯤꯅꯤ ꯐꯖꯅ ꯂꯩꯔꯀꯥꯟꯗ ꯑꯃꯨꯛ ꯅꯤꯛꯀꯥꯟꯗ ꯑꯗꯨꯒꯃꯥꯏꯅ ꯍꯥꯎꯗꯤ ꯍꯥꯎꯋꯅꯦ ꯍꯩꯅꯧ ꯃꯈꯟ ꯃꯈꯟꯅꯦꯕ ꯑꯝꯇ ꯃꯥꯟꯅꯗꯕꯅꯦꯕ ꯄꯥꯝꯕꯤ
ꯑꯩꯈꯣꯏꯒꯤ ꯑꫭꯝꯃꯒ ꯃꯨꯟꯕꯤꯗꯨꯁꯨ ꯗꯦꯁꯒꯤꯗꯣ ꯑ ꯌꯥꯕꯨꯗꯤ ꯌꯥꯏꯑꯕ ꯃꯊꯟꯇ ꯃꯨꯜꯂꯛꯑꯦꯕꯀꯣ ꯑꯗꯨ ꯑꯣꯏꯔꯒꯁꯨ ꯕꯦꯔꯥꯏꯇꯤ ꯌꯥꯝꯕ ꯑꯗꯨꯒꯨꯝꯕꯗꯣ ꯃꯊꯟꯗ ꯃꯨꯜꯂꯛꯄ ꯍꯩꯅꯧꯁꯨ ꯌꯥꯎꯋꯦꯕ ꯑꯗꯩ ꯑꯃꯅ ꯃꯊꯟꯇ ꯄꯪꯀꯦꯟꯗ ꯀꯩꯅꯣ ꯌꯥꯎꯋꯦꯕ ꯑꯗꯨ ꯆꯦꯛꯈꯥꯏꯔꯛꯏꯗꯣ ꯑꯥꯥꯏ ꯑꯃ ꯍꯦꯛ ꯆꯠꯈꯥꯏꯕ ꯍꯧꯔꯛꯑꯗꯤꯅꯦ ꯂꯣꯏ ꯍꯦꯛ ꯇꯠꯂꯣꯕ ꯄꯥꯝꯕꯤꯗꯣ ꯀꯦꯂꯒ ꯑꯗꯨꯒ ꯎꯝꯃꯨꯒ ꯌꯥ ꯌꯥꯕꯩꯅꯦꯕ ꯑꯍꯣꯡꯃꯒ ꯌꯥꯔꯕꯩꯅꯦꯕꯗꯣ ꯑꯗꯨꯝ ꯍꯦꯛꯇꯠꯂ ꯊꯝꯃ ꯑꯣꯡꯕꯤ ꯑꯗꯨꯝ ꯍꯥꯏꯗꯤ ꯁꯥꯒꯠꯍꯜꯂ ꯊꯝꯕꯤꯕꯗꯨ ꯋꯥꯅꯤꯗ ꯍꯤꯗꯥꯛ ꯅꯨꯡꯒꯤ ꯋꯥꯅꯤ ꯑꯗꯨ ꯍꯥꯏꯗꯤ ꯎꯊꯛꯇ ꯂꯩꯇꯥꯔꯤꯁꯦ ꯈꯥꯏꯔꯛꯇꯣꯏꯅꯦꯕ ꯃꯥꯜꯂꯦ ꯎꯝ ꯑꯗꯨ ꯚꯦꯔꯥꯏꯇꯤ ꯃꯥꯟꯅꯗꯦꯕꯀꯣ ꯑꯩꯈꯣꯏꯗ ꯍꯧꯔꯒ ꯑꯨꯛꯁꯥꯡꯕ ꯍꯥꯏꯦ ꯁꯨꯡꯁꯥꯏ ꯌꯥꯝꯁꯥꯡꯕ ꯍꯩꯅꯧ ꯑꯃ ꯂꯩꯕꯗꯣ ꯁꯨꯃꯥꯏꯅꯒ ꯃꯁꯛ ꯌꯥꯝ ꯐꯖꯕꯤ ꯑꯃ ꯂꯩꯌꯦꯕ ꯈꯕ꯭ꯔ ꯑꯗꯨꯒꯤ ꯍꯩꯅꯧꯗꯨꯅꯦꯕ ꯀꯩꯗꯧꯔꯤꯁꯦ ꯎꯝ ꯆꯦꯈꯥꯏꯔꯛꯏꯔꯦ ꯃꯊꯟꯗ ꯑꯗꯣ ꯀꯦꯟꯨ ꯄꯥꯟꯕꯅ ꯈꯨꯄꯥꯟ ꯀꯦꯟꯂꯁꯨ ꯌꯥꯝ ꯊꯤ ꯊꯤ ꯀꯦꯜꯂꯦ ꯍꯥꯏꯕꯁꯦ ꯁꯥꯊꯦꯡꯅ ꯎꯝ ꯑꯩꯈꯣꯏꯅ ꯚꯦꯔꯥꯏꯇꯤꯗꯣ ꯗꯦꯁ ꯃꯥꯟꯅꯗꯦ ꯍꯣꯏ ꯐꯔꯦ ꯑꯗꯨꯗꯤ ꯊꯝꯃꯒꯦꯀꯣ